ꯍꯜꯂꯣ ꯏꯆꯌꯥ
ꯑꯣꯍꯥꯎ
ꯑꯣ
ꯀꯔꯝ ꯀꯔꯝ ꯇꯧꯔꯤꯒꯦ ꯑꯩꯁꯦ ꯅꯣꯏꯒꯤ ꯑꯗꯥꯏꯗ ꯏꯟꯁꯥꯡ ꯅꯥꯄꯤ ꯌꯥꯝ ꯊꯥꯏ ꯍꯥꯏꯗꯥ
ꯎꯝ
ꯑꯗꯨꯗꯨꯅꯦ ꯑꯥ ꯏꯟꯁꯥꯡ ꯅꯥꯄꯤ ꯈꯔ ꯂꯩꯕ ꯂꯥꯛꯀꯦꯗꯅ ꯇꯧꯔꯝꯕꯅꯦ ꯉ ꯁꯤꯗꯤ ꯉ ꯃꯔꯣꯏ ꯍꯌꯦꯡꯒꯨꯝꯕ ꯂꯥꯛꯑꯒꯦ ꯑꯗꯣ ꯅꯪꯅꯅꯦ ꯃꯐꯝꯗꯨ ꯈꯪꯕ ꯈꯔ ꯏꯟꯖꯥꯡ ꯅꯥꯄꯤꯗꯣ ꯃꯣꯏ ꯍꯤꯗꯥꯛ ꯌꯥꯝ ꯍꯥꯞꯇꯕ ꯈꯔ ꯐꯕ ꯃꯐꯝꯗꯣ ꯑꯝꯇ ꯌꯦꯡꯉꯝꯃꯣ ꯈꯔ
ꯑꯣ ꯍꯣꯏ ꯍꯣꯏ ꯌꯦꯡꯉꯝꯒꯦ ꯌꯦꯡꯉꯝꯒꯦ ꯏꯆꯦꯡꯉꯝ ꯑ ꯈꯪꯗꯦꯅꯦ ꯏꯆꯦ ꯌꯦꯡꯉꯝꯒꯦ ꯑꯩꯈꯣꯏ ꯁꯥꯋꯥꯏꯁꯤꯗꯤ ꯑꯌꯥꯝꯕꯅꯕꯨꯗꯤ ꯎꯝ ꯍꯣꯏ ꯍꯣꯏ ꯃꯥꯅꯦ ꯑꯩꯈꯣꯏ ꯁꯥꯋꯥꯏꯗꯤ ꯑꯌꯥꯝꯕꯅꯕꯨꯗꯤ ꯎꯝ ꯃꯅꯥ ꯃꯁꯤꯡ ꯁꯤꯡꯗꯤ ꯂꯣꯏꯅ ꯊꯥꯅꯩꯌꯦꯕ ꯑꯗꯨꯗꯨꯅ ꯀꯩꯅꯣ ꯇꯧꯗꯦ ꯃꯅꯥ ꯃꯁꯤꯡ ꯀꯀꯥꯥꯁ ꯂꯣꯏꯅ ꯊꯥꯅꯕꯅꯤꯅ ꯑꯗꯨꯝ ꯏꯆꯦꯅꯅꯦ ꯂꯥꯛꯀꯗꯕ ꯅꯨꯃꯤꯠ ꯇꯣ ꯍꯥꯏꯔꯛꯑꯣ ꯑꯗꯨꯗꯨꯒ ꯑꯗꯨꯝ ꯀꯩꯅꯣ ꯇꯧꯍꯜꯂꯒꯦ ꯃꯇꯝ ꯑꯗꯣ ꯍꯥꯏꯔꯛꯄꯒ ꯑꯗꯨꯝ ꯑꯩꯅꯁꯨꯛ ꯅꯥꯀꯟꯗ ꯏꯃꯥꯟꯅꯕꯤ ꯀꯀꯥꯗ ꯂꯣꯏꯅ ꯍꯥꯏꯔꯒꯅꯤ ꯍꯥꯏ ꯊꯝꯃꯒ ꯑꯗꯨꯝ ꯀꯁꯥꯏ ꯀꯥꯗꯣ ꯄꯣꯠ ꯆꯩꯩ ꯀꯩꯀꯥꯗꯣ ꯑꯗꯨꯝ ꯊꯝꯝꯃꯒ ꯑꯩ ꯁꯦꯝꯃꯝꯃꯒꯦ ꯏꯆꯦ ꯂꯥꯛꯇꯕ ꯃꯇꯝꯗꯣ ꯑꯗꯨꯝ ꯍꯥꯏꯔꯛꯑꯣ
ꯑꯣ ꯍꯣꯏ ꯍꯣꯏ ꯍꯥꯏꯔꯛꯑꯒꯦ ꯑꯗꯨꯗꯨꯒ ꯀꯩꯅꯣ ꯇꯧꯔꯒꯦ ꯂꯥꯛꯑꯝꯗꯥꯏꯗ ꯍꯥꯏꯔꯛꯑꯒ ꯑꯗꯨꯨꯃꯥꯏꯅ ꯌꯦꯡꯉꯁꯦ ꯑꯩꯁꯦ ꯈꯪꯗꯦꯗ ꯁ꯭ꯋꯥꯏ ꯀꯩꯊꯦꯜ ꯗꯅꯦ ꯏꯟꯁꯥꯡ ꯅꯥꯄꯤ ꯂꯩꯕꯁꯦ ꯂꯩꯅꯤꯡꯗ꯭ꯔꯦꯕ ꯑꯗꯨꯃꯥꯏꯅ ꯍꯧꯐꯝ ꯃꯐꯝꯗꯒꯤꯅꯦ ꯐ꯭ꯔꯦꯁ ꯑꯣꯏꯅ ꯂꯩꯔꯒ ꯆꯥꯕꯗꯣ
ꯎꯝ
ꯑꯗꯨꯗꯨ ꯆꯥꯅꯤꯡꯗꯅ ꯑꯩꯅ ꯍꯥꯏꯔꯛꯏꯅꯤ ꯅꯪꯉꯣꯟꯗ
ꯍꯣꯏ ꯃꯥꯅꯤꯁꯦ ꯑꯗꯨꯕꯨꯗꯤ ꯕꯖꯥꯔꯗ ꯂꯩꯕ ꯄꯣꯠꯁꯤꯒ ꯑꯗꯒꯤ ꯑꯩꯈꯣꯏ ꯁꯋꯥꯏꯗ ꯊꯥꯔꯤꯕ ꯄꯣꯠꯁꯤꯒꯗꯤ ꯃꯍꯥꯎꯁꯨ ꯈꯦꯅꯔꯛꯏ ꯑꯗꯒꯤ ꯀ ꯀꯩꯅꯣ ꯈꯦ ꯍꯛꯆꯥꯡ ꯀꯩꯀꯥꯗꯁꯨ ꯈꯦꯠꯅꯔꯛꯏ ꯁꯥꯋꯥꯏ ꯆꯥꯕꯁꯤꯅ ꯍꯦꯛ ꯏꯁꯥ ꯀꯥꯁꯦꯛ ꯑꯗꯨ ꯃꯥꯜꯂꯤ ꯕꯖꯥꯔꯗꯒꯤ ꯂꯩꯔ ꯆꯥꯔꯨꯕꯁꯤꯅ ꯈꯪꯗꯦ ꯄꯣꯠꯁꯨ ꯐꯦꯗ ꯄꯠꯂꯤ ꯑꯗꯒꯤꯗꯤ ꯍꯥꯔꯣ ꯀꯔꯤꯌꯣ ꯑꯩ ꯆꯥꯗꯕꯒ ꯀꯤꯖꯩꯁꯦ ꯑꯩꯈꯣꯏꯗꯤ ꯁꯥꯋꯥꯏꯒꯤꯁꯤꯗꯤ ꯅꯨꯡꯉꯥꯏꯕ ꯑꯃꯅ ꯑꯌꯥꯝꯕꯅ ꯍꯤꯡꯈꯣꯜ ꯁꯝꯕ ꯂꯣꯏ ꯊꯥꯅꯕꯅꯤꯅ ꯍꯤꯟꯖꯥꯡ ꯅꯥꯄꯤ ꯈꯤꯇꯪ ꯋꯥꯠꯂꯛꯄ ꯑꯗ ꯆꯦꯟ ꯆꯦꯟꯅ ꯂꯩꯅ ꯂꯩꯔꯆꯠꯂꯦ ꯑꯩꯈꯣꯏꯃꯛ ꯊꯥꯗ꯭ꯔꯁꯨ ꯑꯀꯣꯏꯕꯁꯤꯗ ꯊꯥꯕꯅꯤꯅ ꯅꯨꯡ ꯅꯨꯡꯉꯥꯏ
ꯎꯝ ꯑꯗꯨꯅꯤꯅꯦ ꯅꯣꯏ ꯑꯗꯣꯝꯗꯅ ꯍꯥꯏꯗꯤ ꯌꯥꯝꯅ ꯏꯪꯈꯣꯜꯗꯣ ꯌꯥꯝ ꯆꯥꯎꯅ ꯆꯥꯎꯅ ꯐꯖꯅ ꯀꯣꯏꯅꯕꯅꯤꯅꯅꯦ ꯏꯟꯖꯥꯡꯅꯄꯤꯗꯣ ꯍꯣꯡꯁꯨ ꯍꯣꯡꯕ ꯑꯗꯩ ꯑꯗꯩꯗꯤ ꯑ ꯎꯝ ꯅꯣꯏꯗꯤ ꯑ ꯀꯩꯅꯣꯗꯣ ꯑ ꯍꯥꯏꯗꯤ ꯑꯇꯣꯞꯄ ꯑ ꯍꯥꯔ ꯀꯔꯤ ꯀꯔꯥꯗꯣ ꯍꯥꯞꯇꯦ ꯍꯥꯏꯌꯦꯕ ꯍꯤꯗꯥꯛꯄꯨ ꯨꯑꯗꯩ ꯍꯛ ꯈꯨꯠꯁꯦꯝꯒꯤ ꯑꯣꯏꯕ ꯎꯠ ꯋꯥꯏ ꯑꯗꯨꯃꯥꯏꯅ ꯇꯧꯔꯒ ꯌꯦꯟꯊꯤꯒꯨꯝꯕ ꯑꯗꯨꯃꯥꯏꯅ ꯁꯟꯊꯤ ꯁꯌꯨꯡꯅ ꯁꯦꯝꯕ ꯑꯗꯨꯃꯥꯏꯅ ꯍꯥꯞꯄꯤ ꯀꯥꯏꯅ ꯑꯩꯅ ꯇꯥꯏꯌꯦ ꯑꯗꯨꯅ ꯍꯛꯆꯥꯡꯁꯨ ꯐꯕ ꯑꯗꯨꯝ ꯑꯗꯨ ꯑ ꯑꯣꯏꯅ ꯂꯩꯔꯒ ꯃꯤꯠꯅ ꯎꯕ ꯈꯪꯕꯗꯣ ꯑꯗꯨꯗꯨꯃ ꯆꯥꯅꯤꯡꯕꯒꯤꯅꯦ ꯑꯩ ꯂꯧꯒꯦꯗꯅ ꯈꯟꯕ ꯑ ꯑꯗꯨꯝ ꯈꯔ ꯂꯧꯁꯤꯜꯂ ꯒ ꯊꯝꯕ ꯌꯥꯕꯉꯩ ꯀꯣ ꯑ ꯐ꯭ꯔꯤꯖꯇ ꯍꯥꯞꯆꯤꯜꯂꯒ ꯑꯗꯨꯝ ꯊꯝꯃꯒ ꯑꯗꯨꯝ ꯅꯨꯃꯤꯠ ꯃꯉꯥ ꯇꯔꯥꯅꯤ ꯆꯥꯅꯕ ꯌꯥꯕ ꯑꯗꯨꯃꯥꯏꯅ ꯈꯔ ꯌꯥꯝ ꯂꯧꯒꯦꯅ ꯈꯜꯂꯤꯌꯦ ꯆꯥ
ꯎꯝ ꯍꯣ ꯍꯣꯏ ꯏꯆꯦ ꯑꯗꯨꯝ ꯍꯥꯏ ꯍꯥꯏꯔꯛ ꯑꯩꯁꯨ ꯑꯗꯨꯝ ꯂꯧ ꯏꯆꯦ ꯑꯩ ꯑꯗꯨꯝ ꯍꯥꯏꯒꯦ ꯏꯆꯦꯅꯕꯨ ꯀꯩꯅꯣꯕꯨ ꯇꯧꯔꯗꯤ ꯃꯅꯥ ꯃꯁꯤꯡ ꯃꯌꯥꯝꯁꯦ ꯏꯆꯦ ꯍꯣꯏ ꯑꯗꯥꯏꯋꯥꯏꯗꯤ ꯍꯤꯡꯒꯣꯜꯗꯣ ꯀꯨꯏꯅꯗꯕꯅꯤꯅ ꯑꯩꯈꯣꯏ ꯏꯁꯥ ꯋꯥꯏꯗꯒꯤ ꯂꯧꯔꯒ ꯏꯆꯦꯅꯕꯨ ꯏꯆꯦꯒꯤꯁꯨ ꯈꯔ ꯆꯥꯍꯧꯕ ꯌꯣꯟꯕꯕꯨ ꯌꯥꯅꯤ ꯏꯆꯦ
ꯑꯗꯨꯅꯤ ꯌꯣꯟꯅꯕ ꯀꯥꯇꯤ ꯈꯣꯏꯅ ꯍꯦꯟꯅ ꯇꯧꯔꯔꯣꯏ ꯑꯩ ꯑꯩꯈꯣꯏ ꯆꯥꯅꯕꯒ ꯑꯗꯣ ꯑꯩꯈꯣꯏꯒꯤ ꯏꯅꯥꯎꯅꯨꯄꯤ ꯍꯣꯏꯒꯤ ꯊꯪꯅꯕꯒꯤꯁꯦ ꯏꯅꯥꯎꯅꯨ ꯏꯅꯥꯎ ꯅꯨꯄꯥꯒꯤ ꯅꯨꯄꯤꯁꯦ ꯃꯥꯁꯨ ꯅꯍꯥꯟ ꯅꯍꯥꯟ ꯏꯆꯦ ꯆꯠꯂꯗꯤ ꯑꯩꯒꯤꯁꯨ ꯈꯔ ꯌꯥꯎꯕꯤꯔꯛꯎ ꯑꯩꯗꯤ ꯆꯠꯄ ꯁꯪꯉꯔꯣꯏ ꯇꯧꯔꯝꯕꯅꯦ ꯑꯗꯣ ꯆꯠꯂꯝꯗꯥꯏꯗ ꯃꯥꯁꯨ ꯍꯥꯏꯐꯦꯠ ꯄꯥꯎ ꯄꯤꯔꯝꯃꯒ ꯍꯥꯏ ꯑꯗꯨꯃꯥꯏ ꯇꯧꯔꯒ ꯈꯔ ꯂꯧꯒꯦ ꯏꯕꯦꯝꯃ ꯑꯩ ꯐꯦꯟꯒꯤꯁꯤꯗꯤꯅꯦ ꯂꯩꯔꯛꯑꯅꯤ ꯑꯗꯨꯒꯅꯦ ꯅꯣꯡꯉꯥꯟꯕꯒꯅꯦ ꯄꯠꯂꯦ ꯑꯃꯝꯐꯥꯎ ꯆꯥꯕ ꯌꯥꯗ꯭ꯔꯦ ꯑꯗꯨꯗ ꯑꯗꯨꯃꯥꯏꯅ ꯇꯧꯔ ꯇꯧꯔꯒꯅꯦ ꯏꯟꯁꯥꯡ ꯅꯥꯄꯤꯁꯦ ꯑꯗꯨꯝ ꯄꯠꯂ ꯃꯥꯡꯉꯦ ꯍꯤꯗꯥꯛ ꯍꯥꯞꯇꯕ ꯑꯣꯏꯔꯗꯤ ꯄꯠꯂꯣꯏꯑꯕ ꯈꯨꯏꯔꯒ ꯑꯗꯨꯝ ꯀꯪꯉꯒ ꯂꯩꯒꯗꯧꯕꯗꯣ ꯍꯤꯗꯥꯛ ꯍꯥꯞꯄꯕꯅꯤꯅ ꯃꯣꯏꯒꯤꯗꯣ ꯄꯠꯂꯦꯕ ꯑꯜꯂꯅ ꯏꯁꯥꯗꯗꯤ ꯆꯥꯁꯤꯜꯂꯒ ꯀꯔꯤ ꯀꯥꯟꯅꯗꯣꯏꯅꯣ ꯌꯦꯡꯉꯣ
ꯃꯥꯅꯤ ꯃꯥꯅꯤ ꯃꯥꯅꯤ ꯃꯥꯅꯤꯆꯦ
ꯑꯗꯨꯅꯦ ꯉꯥ ꯀꯥꯁꯤꯅꯅꯦ ꯎꯝ ꯑꯆꯪꯕꯅꯤ ꯑꯆꯪꯕꯅꯤ ꯂꯩꯔꯛꯑꯦ ꯑꯗꯨꯒ ꯑꯁ ꯁꯦꯝꯃꯀꯥꯟꯗꯗꯤ ꯉꯥꯗꯣ ꯃꯁꯥ ꯁꯣꯛ ꯂꯩꯔꯝꯃꯦ ꯃꯣꯏꯗꯤ ꯕꯔꯞ ꯊꯣꯝꯃꯒ ꯃꯁꯥꯗꯣ ꯀꯜꯍꯜꯂ ꯌꯣꯟꯕ ꯑꯣꯏꯕ ꯁꯥꯅꯤ ꯑꯗꯨꯅ ꯑꯁ ꯌꯥꯏꯕꯗꯨꯁꯨ ꯍꯥꯎꯇ꯭ꯔꯦ
ꯑ ꯏꯆꯦꯅ ꯑꯗꯨꯃꯥꯏ ꯍꯥꯏꯔꯀꯥꯟꯗ ꯏꯆꯦ ꯂꯞ ꯊꯣꯡꯕꯗ ꯅꯠꯇꯦ ꯏꯆꯦ ꯍꯧꯖꯤꯛꯀꯤ ꯑꯁ ꯉꯥꯗꯣ ꯀꯩꯅꯣ ꯇꯧꯕ ꯃꯥꯜꯂꯦ ꯃꯆꯤꯟꯖꯥꯛ ꯌꯥꯝ ꯊꯥꯛꯄ ꯃꯥꯜꯂꯦꯕ ꯑꯗꯨꯅ ꯍꯧꯖꯤꯛꯀꯤ ꯉꯥ ꯀꯩꯀꯥꯁꯦ ꯑꯃꯠꯇ ꯍꯦꯛ ꯍꯥꯎꯗꯦ ꯏꯆꯦ ꯃꯇꯝ ꯑꯃꯗꯗꯤ ꯏꯆꯦ ꯃꯍꯧꯥ ꯊꯥꯗꯤ ꯉꯥꯁꯦ ꯁꯖꯤꯛꯇꯪꯅ ꯊꯥꯛꯄꯅꯤꯅ ꯉꯥꯗꯣ ꯄꯤꯛꯀꯦꯔ ꯆꯥꯎꯒꯦꯔꯥ ꯊꯣꯡꯕ ꯃꯇꯝꯗ ꯎꯏ ꯎꯏ ꯂꯥꯎꯔꯒ ꯉꯥꯒꯤ ꯃꯍꯥꯎ ꯑꯃ ꯆꯦꯜꯂꯝꯗ꯭ꯔꯥ ꯑꯗꯨ ꯏꯆꯦ ꯍꯧꯖꯤꯛꯇꯤ ꯅꯦ ꯑꯁ ꯉꯥꯁꯦ ꯀꯩꯅꯣ ꯇꯧꯗꯦ ꯅꯍꯥꯟ ꯑꯃ ꯂꯩꯔꯨꯔꯦ ꯑꯗꯨꯒ ꯎ ꯊꯣꯡꯉꯦ ꯉꯥꯁꯤꯕꯨ ꯀꯩꯅꯣꯅꯦ ꯉꯥꯗ ꯆꯥꯎꯋꯤ ꯐꯖꯅ ꯆꯥꯎ ꯇꯥꯔꯒꯁꯨ ꯦꯔꯦ ꯕꯔ ꯍꯦꯛꯄꯤ ꯑꯛꯄ
ꯑꯗꯨꯗ ꯅꯅ ꯇ ꯑꯣꯏꯁꯦ ꯈꯪꯗꯦ ꯈꯪꯗꯦ ꯍꯧꯖꯤꯛꯇꯤ ꯃꯇꯝꯁꯦ ꯃꯤꯁꯤꯡꯁꯦ ꯄꯩꯁꯥ ꯐꯪꯅꯅꯕꯅꯦꯅ ꯍꯣꯠꯅꯕꯗ ꯍꯛꯆꯥꯡ ꯁꯣꯛꯅꯕ ꯊꯕꯛ ꯌꯥꯝ ꯇꯧꯔꯦ ꯑꯗꯨꯅꯅꯦ ꯂꯥꯏꯅꯥ ꯃꯈꯜ ꯃꯈꯜ ꯑꯗꯨꯅ ꯂꯥꯏꯌꯦꯡꯕꯗꯗꯤ ꯄꯩꯁꯥ ꯃꯌꯥꯝ ꯃꯌꯥꯝ ꯇꯤꯡꯉꯦ
ꯍꯣꯏ
ꯈꯪꯗꯦ ꯑꯩꯈꯣꯏ ꯃꯁꯦꯟ ꯉꯥꯛꯇ ꯍꯥꯠꯇꯣꯛꯅꯕꯒꯤ ꯐꯤꯕꯝ ꯑꯃ ꯂꯥꯛꯑꯦ ꯍꯤꯡꯅꯕ ꯍꯣꯠꯅꯕꯗ ꯊꯕꯛꯁꯦ ꯅꯤꯇꯤ ꯅꯤꯌꯣꯝ ꯆꯨꯝꯅ ꯑꯃꯠꯇ ꯇꯧꯗ꯭ꯔꯦ
ꯎꯝ ꯇꯧꯗ꯭ꯔꯦ ꯑꯁꯦꯡꯕꯒꯤ ꯈꯪꯗꯦꯗ ꯄꯣꯠꯊꯣꯛ ꯄꯨꯊꯣꯔꯛꯏꯕ ꯃꯣꯏꯅꯁꯨ ꯃꯌꯥꯝꯒꯤ ꯈꯜꯂꯒ ꯄꯨꯊꯣꯛꯄꯤꯔꯛꯄ ꯑꯗ ꯐꯖꯅꯁꯨ ꯄꯨꯊꯣꯛꯄꯤꯔꯛꯄ ꯂꯩꯔꯤꯕ ꯃꯤꯉꯩꯅꯁꯨ ꯃꯣꯏꯒꯤ ꯍꯣꯠꯅꯖꯕ ꯑꯋꯥꯃꯟꯗꯣ ꯃꯥ ꯅ ꯍꯦꯛ ꯄꯤꯕꯤꯔꯕ ꯁꯤꯃ ꯑꯣꯏꯇꯥꯔꯒꯗꯤ ꯌꯥꯝꯅ ꯍꯦꯟꯅ ꯐꯕ ꯑꯃꯗꯤ ꯑꯣꯏꯒꯗꯕꯅꯤ ꯏꯆꯦ ꯫
ꯑꯝ꯫ ꯑꯗꯨꯅꯤ ꯁꯥ ꯃꯔꯣꯏ ꯀꯥꯁꯤꯅꯅꯦ ꯀꯩꯅꯣ ꯍꯥꯏꯕ꯭ꯔꯤꯠꯅꯦ ꯀꯥꯏꯅ ꯁꯥꯡꯇꯣꯛ ꯅꯨꯡꯁꯥꯡꯕ ꯋꯥꯡꯈꯤꯡ ꯋꯥꯡꯕ ꯑꯃꯁꯨ ꯊꯣꯛꯏꯅꯦ ꯃꯍꯥꯎꯗꯤ ꯑꯝꯇ ꯂꯩꯇꯦ ꯃꯅꯝꯁꯨ ꯎꯝ ꯃꯅꯝꯁꯨ ꯆꯦꯟꯗꯦ ꯑꯩꯈꯣꯏ ꯊꯥꯏꯅꯒꯤ ꯎꯝ ꯑꯩꯈꯣꯏ ꯊꯥꯏꯅꯒꯤ ꯑꯋꯥ ꯐꯗꯤꯒꯣꯝ ꯑꯅ ꯑꯄꯤꯛꯄꯗꯣ ꯃꯁꯛ ꯊꯤꯔꯁꯨ ꯑꯗꯨꯅꯅꯦ ꯃꯍꯥꯎ ꯂꯩꯌꯦꯕ꯫ ꯍꯧꯖꯤꯛꯁꯤꯗꯤ ꯈꯪꯗꯦ ꯐꯗꯤ ꯒꯣꯝ ꯆꯥꯕꯒꯤ ꯃꯍꯥꯎꯁꯨ ꯂꯩꯇꯦꯗꯣ ꯈꯪꯗꯦꯗ ꯏꯕꯦꯝꯃ ꯇꯧꯔꯤꯁꯦ꯫
ꯎꯝ ꯇꯧꯋꯤ - ꯇꯧꯋꯤ ꯏꯆꯦ ꯑꯗꯨꯕꯨꯗꯤ ꯍꯥꯎꯗꯦ꯫ ꯑꯗꯒꯤꯗꯤ ꯏꯆꯦ ꯀꯩꯅꯣꯗ ꯅꯠꯇꯦꯅꯦ ꯃꯥꯏꯔꯦꯟ ꯊꯣꯡꯕꯗ ꯊꯥꯛꯄꯒꯨꯝꯕ ꯀꯩꯅꯣꯗꯣ
ꯎꯝ ꯃꯌꯥꯡ ꯇꯣꯟ ꯗꯣ ꯍꯣꯏ - ꯍꯣꯏ꯫ ꯍꯣꯏ꯫
ꯑꯧ ꯑꯗꯨꯒꯁꯨꯅꯦ ꯑꯁ ꯀꯩꯅꯣꯅꯦ ꯀꯨꯝꯕꯤ- ꯀꯥꯂꯦꯟ ꯅꯥꯏꯗꯦ ꯈꯨꯋꯥꯡ ꯑꯃꯥ! ꯄꯥꯜꯂꯤꯕ ꯃꯁꯥ ꯃꯔꯨꯝꯒꯗꯤ ꯐꯜꯂꯗꯅ ꯊꯣꯛꯅ ꯐꯖꯈ꯭ꯔꯦ ꯑꯗꯣ ꯑꯁ ꯍꯥꯎꯇꯕꯗꯤ ꯂꯣꯏꯔꯦ ꯫ ꯑꯗꯨꯒ ꯃꯩꯇꯩꯒꯤ ꯊꯥꯏꯅꯗꯒꯤꯗꯤ ꯃꯅꯝꯒꯗꯨ ꯅꯨꯡꯁꯤꯔ ꯒꯅꯦ ꯃꯅꯥꯛꯇ ꯆꯠꯈꯤꯕ ꯐꯥꯎ ꯗ ꯃꯅꯝꯖꯦ ꯅꯨꯡꯁꯤꯔ ꯏꯆꯦ ꯆꯥꯅꯤꯡꯉꯛꯑꯦꯕ꯫ ꯆꯥꯅꯤꯡꯕ ꯍꯥꯏꯕꯗꯨ ꯍꯦꯛ ꯐꯥꯎꯏꯤ ꯃꯥꯏꯔꯦꯟ ꯊꯣꯡꯕꯅꯤ ꯈꯪꯗꯦ ꯏꯔꯣꯝꯕꯗ ꯊꯥꯛ ꯅꯤ ꯈꯪꯗꯦ ꯆꯥꯅꯤꯡꯕ ꯐꯥꯎꯋꯤ ꯑꯗꯣ ꯍꯧꯖꯤꯛꯀꯤ ꯑꯗꯨꯅꯤꯅꯦ ꯑꯁ ꯍꯥꯎꯇꯦ -ꯍꯥꯎꯇꯦ ꯑꯩꯁꯦ ꯃꯍꯥꯎ ꯑꯝꯇꯦꯛ ꯍꯥꯎ ꯍꯥꯎꯇꯦ꯫
ꯑꯗꯨꯅꯦ ꯍꯥꯏ꯭ꯔꯤꯠ ꯍꯥꯏꯕꯠ ꯍꯥꯏꯕ꯭ꯔꯤꯠ ꯃꯌꯥꯝꯁꯤꯅ ꯀꯣꯛꯀ ꯉꯥꯎꯔꯦ꯫
ꯎꯝ꯫ ꯍꯥꯏꯕ꯭ꯔꯤꯠ ꯃꯌꯥꯝꯁꯤꯅ ꯀꯣꯛꯀ ꯉꯥꯎꯔꯦ ꯑꯋꯣꯏꯕ ꯏꯆꯦ꯫
ꯑꯈꯣꯏ ꯍꯥꯟꯅ ꯂꯩꯖꯔꯝꯕ ꯄꯣꯠꯁꯤꯡ ꯑꯦ ꯂꯣꯏꯅ ꯃꯥꯡꯓꯤꯜꯂꯛꯄ ꯗꯨꯝꯅꯁꯨ ꯇꯧꯔꯦ ꯃꯁꯤꯡꯁꯤꯡꯁꯦ
ꯃꯥꯡꯓꯜꯂꯛꯑꯦ
ꯑꯗꯨ ꯁꯤ ꯄꯨꯝꯅꯃꯛꯁꯦ ꯎꯝ ꯎꯝ ꯑꯗꯒꯤꯗꯤ ꯃꯍꯧꯁꯥꯅ ꯍꯧꯖꯕ ꯃꯅꯥꯁꯤꯡꯅꯥ ꯆꯥꯕ ꯌꯥꯕ ꯂꯩꯗꯅ ꯁꯨꯒꯨꯝꯕ ꯀꯥꯁꯦ ꯑꯣꯏꯅ ꯂꯧꯕꯨꯛ ꯂꯝꯍꯥꯡ ꯂꯧꯕꯨꯛꯁꯤꯡ ꯁꯤꯗ ꯂꯧ ꯊꯥꯕꯗꯁꯨ ꯍꯩꯗꯥꯛꯁꯦ ꯍꯥꯞꯆꯤꯜꯂꯕꯅꯤꯅꯅꯦ ꯄꯨꯡ ꯃꯔꯩ ꯐꯥꯅ ꯐꯖꯅ ꯑꯝꯇ ꯍꯦꯛ ꯍꯧꯗ꯭ꯔꯦ ꯊꯥꯏꯅꯗꯤ ꯂꯧꯕꯨꯛꯇ ꯄꯨ ꯄꯤꯔꯨꯛ ꯑꯍ ꯍꯦꯛꯄ ꯃꯌꯥꯝ ꯆꯠꯅꯔꯝꯃꯤ ꯊꯔꯣꯏ ꯈꯨꯟꯕꯥ ꯆꯠꯅꯔꯝꯃꯤ ꯍꯧꯖꯤꯛ ꯁꯤꯅꯦ ꯊꯔꯣꯏ ꯀꯥꯁꯤꯁꯨ ꯏꯇꯥ ꯇꯥꯗ꯭ꯔꯦ ꯄꯤꯔꯨꯛꯇꯨꯖꯨ ꯏꯍꯧ ꯍꯧꯗ꯭ꯔꯦ ꯈꯪꯗꯦ ꯃꯣꯏꯅꯅꯦ ꯍꯤꯗꯥꯛ ꯆꯥꯏꯁꯤꯟꯕꯗꯨꯅꯔ ꯇꯧꯔꯤꯕ꯭ꯔꯥ ꯈꯪꯗꯦ ꯂꯣꯏ ꯃꯥꯡꯖꯤꯜꯂꯛꯑꯦ ꯊꯥꯏꯅꯒꯤ ꯑꯈꯣꯏꯒꯤ ꯄꯣꯠꯊꯣꯛ ꯂꯩꯖꯔꯝꯕꯁꯤꯡꯁꯦ ꯁꯨꯝ ꯍꯟ ꯊꯔꯛꯑꯦ ꯃꯤ ꯊꯣꯛ ꯍꯦꯟꯒꯠꯂꯛꯄꯅꯔꯥ ꯀꯔꯤꯅꯣ
ꯃꯥꯅꯦ
ꯄꯨꯛ ꯑꯣꯟ ꯍꯦꯛ ꯑꫭꯜꯂꯦ ꯍꯧꯖꯤꯛꯀꯤ ꯃꯇꯝꯁꯦ
ꯎꯝ ꯏꯆꯦ ꯃꯥꯅꯦ ꯑꯣꯟꯗꯕ ꯑꯃ ꯑꯠꯇ ꯂꯩꯇ꯭ꯔꯦ ꯃꯤ ꯑꯣꯜꯂꯦ ꯑꯗꯒꯤ ꯑ ꯈꯪꯗꯦꯗ ꯑꯀꯣꯏꯕꯒꯤ ꯍꯧꯔꯤꯕ ꯃꯅꯥ ꯃꯁꯤꯡꯗꯒꯤ ꯍꯧꯔꯣ ꯑꯁ ꯈꯪꯗꯦ ꯃꯤꯒꯤ ꯗꯦꯁꯀꯤ ꯉꯥꯛꯇ ꯍꯦꯛ ꯇꯧꯔꯕ꯭ꯔꯥ ꯀꯩꯅꯣ ꯈꯪꯗꯦ
ꯇꯧꯔꯕ ꯃꯥꯂꯦ ꯑꯗꯨꯅ ꯍꯥꯎꯕ ꯃꯈꯣꯏ ꯃꯍ ꯃꯍꯥꯎ ꯃꯊꫭꯡ ꯈꯪꯕꯁꯨ ꯅꯠꯇꯕ ꯆꯥꯔꯤꯕ ꯑꯩꯗꯨ ꯃꯉꯥꯏꯔꯤꯦꯅꯦ ꯍꯧꯖꯤꯛ ꯍꯧꯖꯤꯛꯀꯤ ꯃꯇꯝꯖꯤꯗ ꯇꯧꯔꯤꯁꯦ ꯁꯤꯗꯅꯕ ꯆꯥꯔꯤꯕ ꯅꯨꯡꯉꯥꯏꯔꯦꯕ
ꯃꯥꯅꯤ ꯏꯆꯦ
ꯆꯤꯟꯖꯥꯛꯀꯤ ꯃꯍꯥꯎ ꯍꯥꯏꯕꯗꯣ ꯎꯝ ꯆꯤꯟꯖꯥꯛꯀꯤ ꯃꯍꯥꯎꯗꯣ ꯂꯩꯇꯦ
ꯍꯣꯏ ꯏꯆꯦ ꯃꯤ ꯑꯃꯅ ꯄꯨꯟꯁꯤꯒꯗꯕ ꯆꯍꯤ ꯊꯥꯏꯅꯗꯤ ꯆꯍꯤ ꯆꯥꯝꯃ ꯄꯨꯟꯁꯤꯕ ꯍꯥꯏꯅꯔꯝꯃꯤꯅꯤ ꯍꯧꯖꯤꯛꯇꯤ ꯆꯍꯤ ꯍꯨꯝꯐꯨ ꯍꯨꯝꯗ꯭ꯔꯥ ꯁꯨꯕꯗ ꯏꯆꯦ ꯂꯩꯅꯥ ꯇꯤꯟꯅꯥ ꯂꯩꯇꯕ ꯑꯃꯠꯇ ꯂꯩꯇꯦ ꯑꯁꯤꯁꯦ ꯆꯥꯔꯤꯕ ꯆꯤꯟꯖꯥꯛꯁ ꯑꯗꯨꯅꯦ ꯑꯣꯏꯒꯅꯦꯅ ꯈꯜꯂꯤ
ꯎꯝ ꯈꯪꯗꯦ ꯈꯪꯗꯦ ꯇꯧꯔꯤꯁꯦ ꯑꯉꯛꯄ ꯐꯪꯗꯥꯉꯩ ꯉꯛꯏ ꯑꯦ ꯑꯗꯨ ꯇꯧꯔꯤ
ꯍꯧꯁꯦ ꯈꯪꯗꯦꯅ ꯇꯧꯔꯤꯁꯦ ꯆꯤꯟꯖꯥꯛꯀꯥꯗꯦ ꯐꯕꯁꯨ ꯄꯨꯊꯣꯔꯛꯇ꯭ꯔꯦ ꯑꯗꯒꯤꯗꯤ ꯄꯣꯠꯁꯤꯁꯦ ꯑ ꯌꯣꯟꯅꯤꯡꯕꯅꯁꯨꯅꯦ ꯃꯌꯥꯝꯁꯤꯅꯅꯦ ꯍꯦꯛꯇ ꯈ꯭ꯔꯣ ꯈ꯭ꯔꯣ ꯍꯦꯛ ꯈꯣꯠꯂꯤ ꯃꯁꯤ ꯈꯥꯃꯦꯟ ꯑꯁꯤ ꯄꯤꯇ꯭ꯔꯨ ꯄꯤꯍꯧꯕꯗꯣ ꯅꯣꯡꯉꯥꯜꯂꯒ ꯁꯥꯡꯇ꯭ꯔꯑꯣ ꯍꯦꯛ
ꯑꯩꯀꯣꯡ ꯍꯦꯛ ꯁꯡꯒꯦ ꯂꯥꯛꯇꯣꯛ ꯄꯥꯄꯁꯤ ꯂꯒ ꯃꯣꯅ ꯇꯧ ꯇꯧꯏꯁꯤ
ꯑꯧ ꯑꯗꯨꯅꯦ ꯑꯗꯤ ꯈꯪꯗꯦ ꯑꯩꯈꯣꯏ ꯁꯋꯥꯏꯒꯤꯗꯤ ꯏꯆꯦ ꯑꯗꯨꯒꯤꯗꯤ ꯑꯝꯇ ꯇꯧꯗ꯭ꯔꯦ ꯏꯆꯦꯅꯥ ꯂꯧ ꯂꯥꯛꯀꯅꯤ ꯍꯥꯏꯕ ꯅꯨꯃꯤꯠꯇꯣ ꯑꯗꯨꯝ ꯍꯥꯏꯔꯛꯑꯣ ꯑꯗꯨꯒ ꯑꯗꯨꯝ ꯍ ꯑꯗꯨꯝ ꯏꯆꯦꯒꯅꯦ ꯌꯦꯡꯉꯒ ꯆꯠꯂꯒ ꯑꯗꯨꯝ ꯍꯦꯛꯑꯁꯨ ꯏꯆꯦꯒꯤ ꯑꯄꯥꯝꯕꯗ ꯇꯧꯔꯁꯨ ꯌꯥꯏ
ꯇꯧꯔꯨꯔ꯭ꯁꯤ ꯇꯧꯔꯨꯔ꯭ꯁꯤ ꯑꯗꯨꯃꯥꯏꯅ ꯑꯗꯣ ꯅꯣꯏ ꯂꯟꯗꯟ ꯁꯤꯗꯗꯤ ꯅꯣꯏꯔꯣꯝꯒꯤ ꯃꯐꯝꯗꯣ ꯃꯃꯤꯡ ꯆꯠꯂꯦꯕ ꯄꯣꯊꯣꯛ ꯄꯨꯊꯣꯛꯄꯗ
ꯎꯝ ꯍꯣꯏ ꯍꯣꯏ ꯏꯆꯦ
ꯑꯗꯨꯃꯥꯏꯅ ꯑꯗꯥ ꯍꯥꯞꯄ ꯆꯤꯟꯖꯥꯛ ꯌꯥꯝꯅꯕꯨ ꯊꯣꯛꯏꯁꯨ ꯌꯥꯝ ꯍꯥꯏꯑ ꯑꯗꯨꯅ ꯑꯩꯇꯦ ꯅꯣ ꯋꯥꯗ ꯏꯗ ꯂꯩꯔ ꯆꯥꯔꯒꯦꯅ ꯈꯜꯂꯕꯅꯤ ꯑꯣ ꯍꯣꯏ ꯐꯔꯦ ꯐꯔꯦ ꯑꯗꯨꯗꯤꯅꯦ ꯑꯩ ꯂꯥꯛꯑꯝꯗꯥꯏꯗ ꯍꯦꯛ ꯃꯔꯣꯟ ꯍꯥꯏꯔꯛꯑꯒ ꯑꯗꯨꯒ ꯀꯩꯅꯣ ꯇꯧꯔꯁꯦ ꯎꯝ ꯉꯥꯁꯤꯒꯤꯗꯤ ꯏꯆꯦ ꯊꯝꯃꯒꯦ ꯑꯣꯏꯕꯦ ꯃꯥ
ꯑꯣ ꯍꯣꯌ ꯏꯆꯦ